ꯀꯩꯗꯧꯔꯝꯃꯤꯅꯣ
ꯇꯨꯝꯃꯒ ꯂꯩꯌꯦ
ꯑꯁ ꯅꯪꯒꯤ ꯀꯣꯟꯁꯦ ꯂꯥꯞꯅ ꯇꯥꯏ ꯑꯦꯔꯕꯤꯁꯀꯨꯝꯕ ꯊꯝꯕ꯭ꯔꯥ
ꯊꯝꯗꯦ ꯊꯝꯗꯦ
ꯇꯨꯝꯃꯒ ꯂꯩꯌꯦ ꯍꯥꯏꯕ
ꯍꯣꯏ
ꯉꯔꯥꯡꯗꯤ ꯕꯣꯜ ꯂꯩꯇꯦꯀꯣ
ꯂꯩꯇꯦ ꯂꯩꯇꯦ
ꯑꯃꯨꯛꯀ ꯗꯦꯠ ꯀꯌꯥꯗ ꯂꯩꯔꯅꯤ
ꯐꯤꯐꯇꯤꯟꯗ
ꯇꯦꯟ ꯐꯤꯐꯇꯤꯟ
ꯐꯤꯐꯇꯤꯟ ꯍꯣꯏ
ꯑꯣ ꯅꯨꯡꯉꯥꯏꯔꯦ ꯅꯣꯏꯗꯤ ꯕꯣꯜ ꯌꯦꯡꯕꯗ
ꯍꯣꯢ ꯅꯨꯡꯉꯥꯏꯌꯦ
ꯅꯨꯡꯉꯥꯏ ꯅꯨꯡꯉꯥꯏꯕꯒꯤ ꯈꯣꯟꯖꯦꯟ ꯃꯥꯟꯗꯦꯀꯣ ꯅꯨꯡꯉꯥꯏꯌꯦ ꯍꯥꯏꯔꯒ ꯇꯟꯕꯩ ꯈꯣꯟꯖꯦꯜ ꯃꯥꯜꯂꯦ
ꯇꯟꯕ ꯅꯠꯇꯦ ꯅꯨꯡꯉꯥꯏꯌꯦ ꯍꯥꯏꯑꯣ ꯑꯗꯨꯗꯤ ꯍ
ꯎ ꯀꯩ ꯃꯊꯦꯜ ꯆꯥꯔꯕꯣ ꯅꯣꯏꯕꯣ
ꯌꯦꯟ ꯆꯥꯏꯌꯦ ꯉꯥꯁꯤ
ꯑꯁ ꯅꯨꯡꯉꯥꯏꯌꯦ ꯍꯥꯎꯍꯦ ꯑꯩꯕꯨꯁꯨ ꯀꯧꯕ ꯌꯥꯗ꯭ꯔꯣ ꯉꯁꯥꯏ
ꯍꯥꯎꯇꯕꯒꯤ ꯀꯥꯎꯗꯕꯅꯦ ꯍꯥꯎꯔꯗꯤ ꯀꯥꯎꯒꯅꯤ
ꯌꯦꯟꯕꯨ ꯍꯥꯎꯗꯕ꯭ꯔꯥꯅꯦ
ꯊꯣꯡꯕ ꯍꯩꯇꯕꯒꯤꯔꯥ ꯍꯥꯎꯇꯦ
ꯑꯩꯁ ꯌꯥꯔꯦꯗ ꯌꯦꯟꯕꯣ ꯀꯅꯥꯅ ꯊꯣꯡꯕ ꯅꯪ ꯊꯣꯡꯕ ꯑꯣꯏꯔꯝꯅꯤ
ꯅꯠꯇꯤꯌꯦ ꯍꯣꯁꯇꯦꯜꯅ ꯍꯣꯁꯇꯦꯜꯗ ꯂꯩꯕ ꯃꯤꯅ ꯀꯣꯛ ꯍꯣꯏ
ꯌꯦꯟ ꯊꯣꯡꯕꯨ ꯍꯥꯎꯇꯦ ꯍꯥꯏꯕꯁꯦ ꯅꯪꯈꯛꯇꯅꯦ ꯑꯩꯅ ꯇꯥꯕ ꯃꯇꯝꯗ
ꯑꯁ ꯃꯤꯁꯨ ꯂꯣꯏ ꯍꯥꯏꯕꯅꯤꯗ ꯍꯥꯎꯇꯦꯅ ꯊꯣꯡꯕ
ꯅꯣꯏ ꯅꯣꯏ ꯍꯣꯁꯇꯦꯜꯗꯣ ꯑꯩꯅ ꯍꯥꯏꯔꯝꯒꯅꯤ ꯑꯗꯨꯗꯤ
ꯍꯣꯏ
ꯍꯥꯎꯅꯤꯉꯥꯏ ꯆꯥꯕ ꯌꯥꯗ꯭ꯔꯣ ꯍꯥꯎꯗ꯭ꯔꯁꯨ
ꯆꯥꯕꯅꯤꯅꯦ ꯑꯗꯣ ꯍꯥꯎꯇꯕꯒꯤ ꯑꯁ ꯈꯪꯗ꯭ꯔꯦꯅꯦ ꯑꯁ
ꯑꯁ ꯍꯣꯁꯇꯦꯜꯗ ꯂꯩꯕ ꯃꯇꯝꯗꯗꯤ ꯁꯤꯡꯖꯨꯒꯨꯝꯕ ꯆꯥꯕꯗ ꯌꯥꯝ ꯍꯥꯎꯋꯅꯤ ꯃꯤꯃꯤꯒꯤ ꯁꯤꯡꯖꯨꯒꯨꯝꯕ ꯀꯣꯕꯤꯒꯨꯝꯕ ꯂꯩꯔꯒ ꯎꯝ ꯕꯖꯥꯔꯗ ꯌꯥꯝ ꯍꯥꯎꯕꯅꯦ ꯑꯩ ꯆꯥꯅꯤꯡꯉꯦ ꯍꯧꯖꯤꯛ ꯀꯩꯅꯣ ꯁꯤꯡꯖꯨꯁꯦ
ꯆꯥꯅꯤꯡꯑꯗꯤ ꯆꯥꯔꯣ
ꯆꯥꯒꯦ ꯅꯪꯕꯨ ꯀꯣꯜ ꯇꯧꯕ ꯂꯣꯏꯔꯒ ꯏꯕꯥꯅꯤ ꯆꯥꯖꯤ ꯂꯥꯛꯑꯣ
ꯂꯥꯛꯀꯦ ꯂꯥꯛꯀꯦ ꯆꯥꯁꯦ
ꯅꯪ ꯁꯤꯡꯖꯨꯗꯤ ꯁꯦꯝꯕ ꯍꯩꯕ꯭ꯔꯥ
ꯍꯩꯌꯦ ꯑꯗꯨꯒꯨꯝꯕꯁꯨ ꯁꯦꯝꯕ ꯍꯩꯇ꯭ꯔꯗꯤ ꯑꯁ ꯂꯣꯏꯔꯦꯍꯦ
ꯑꯁ ꯑꯩꯗꯤ ꯌꯥꯝ ꯍꯩꯕꯅꯦ ꯄꯀꯥꯅꯦ ꯑꯩꯅ ꯁꯦꯝꯃꯗꯤꯀꯣ ꯅꯪꯁꯦ ꯑꯃꯨꯛꯀ ꯁꯦꯝꯃꯨ ꯁꯦꯝꯃꯨ ꯑꯃꯨꯛꯀ ꯑꯗꯨꯝ ꯍꯟꯖꯤꯟ ꯍꯟꯖꯤꯟ ꯍꯥꯏꯔꯒ ꯂꯩꯔꯅꯤ ꯅꯪ
ꯑꯁ ꯑꯩꯁꯨ ꯄꯀꯥꯅꯤꯅꯦ
ꯑꯩꯅ ꯁꯦꯝꯃꯗꯤꯀꯣ ꯌꯥꯝ ꯍꯥꯎꯕꯅꯦ ꯏꯃꯥꯟꯅꯕꯤꯁꯤꯡꯁꯨ ꯂꯣꯏꯅ ꯁꯦꯝꯕ ꯍꯩꯕꯅꯦ ꯈꯣꯏꯗꯤ ꯐꯖꯅ ꯁꯣꯏꯔꯒ ꯑꯁ ꯑꯩ ꯑꯩꯈꯣꯏꯗꯣ ꯅꯍꯥꯟꯋꯥꯏꯗꯤ ꯑ ꯀꯩꯅꯣ ꯑ ꯂꯧꯄꯨꯛꯇꯀꯣ ꯑꯩꯈꯣꯏ ꯀꯣꯂꯦꯖ ꯀꯥꯔꯤꯉꯩꯗ ꯌꯨꯝꯗ ꯈꯨꯟꯗ ꯂꯥꯛꯑꯗꯤ ꯈꯨꯟꯒꯤ ꯏꯃꯥꯟꯅꯕꯤꯁꯤꯡꯒ ꯂꯧꯕꯨꯛꯇꯒꯨꯝꯕ ꯆꯠꯂꯒ ꯕꯔꯤꯗꯤꯌꯣ ꯒꯨꯝꯕ ꯁꯦꯝꯃꯒ ꯁꯤꯡꯖꯨ ꯒꯨꯝꯕ ꯁꯦꯝꯃꯒ ꯆꯠꯄꯅꯦ ꯑꯗꯨꯒꯤ ꯃꯇꯝꯗꯣ ꯑꯁ ꯅꯤꯡꯁꯤꯡꯉꯤꯍꯦ ꯑꯗꯣ ꯀꯣꯂꯦꯖ ꯂꯣꯏꯔꯒ ꯃꯁꯥ ꯃꯁꯥꯒꯤ ꯊꯕꯛ ꯂꯣꯏꯅ ꯆꯠꯅꯈ꯭ꯔꯦ
ꯎꯝ
ꯅꯣꯏꯗꯤ ꯁꯨꯃꯥꯏ ꯇꯧꯗ꯭ꯔꯣ ꯌꯨꯝꯗꯒꯨꯝꯕ ꯂꯩꯜ ꯆꯠꯂꯗꯤ
ꯌꯨꯝꯗꯒꯨꯝꯕ ꯆꯠꯂꯗꯤ ꯑꯗꯨꯒꯨꯝꯕ ꯁꯤꯡꯖꯨ ꯖꯨꯗ ꯆꯥꯗꯦ ꯑꯩꯈꯣꯏ
ꯎꯝ ꯌꯥꯝ ꯅꯤꯡꯁꯤꯡꯉꯦ ꯅꯨꯡꯉꯥꯏꯕꯅꯦ ꯑꯁ ꯑꯗꯣ ꯍꯧꯖꯤꯛꯀꯥꯟꯗꯤ ꯏꯃꯥꯟꯕꯤꯁꯤꯁꯨ ꯂꯩꯇ꯭ꯔꯦ ꯃꯁꯥ ꯃꯁꯥꯒꯤ ꯊꯕꯛ ꯂꯩꯕꯒꯤ ꯗꯨꯝ ꯄꯩꯁꯥ ꯇꯥꯟꯕꯒꯨꯝꯕ ꯑꯗꯨꯝ ꯆꯠꯊꯣꯛꯈꯤꯕꯒꯤ ꯑꯩꯁꯦ ꯏꯃꯥꯟꯅꯕꯤ ꯂꯩꯇ꯭ꯔꯦ ꯍꯣꯏ ꯂꯩꯕꯕꯨꯗꯤ ꯂꯩ ꯑꯗꯣ ꯕꯦꯁ ꯑꯣꯏꯕꯗꯣ ꯑꯁ ꯁꯤꯡꯗꯨ ꯂꯣꯏ ꯊꯣꯛꯈ꯭ꯔꯦꯕ ꯏꯊꯟꯇ ꯁꯤꯗ ꯂꯩꯔꯦꯕ ꯑꯩꯈꯣꯏꯗꯤ ꯈꯨꯟꯗ
ꯌꯨꯝ ꯄꯥꯟꯕꯗꯤ ꯌꯥꯎꯈ꯭ꯔꯕꯣ ꯅꯃꯥꯟꯅꯕꯤꯁꯤꯡꯁꯨ
ꯑꯃ ꯑꯅꯤ ꯌꯥꯎꯔꯦ ꯍꯣꯏ
ꯑꯣ ꯅꯪꯅ ꯑꯍꯨꯝ
ꯑꯩ ꯑꯩꯅ ꯑꯅꯤ ꯁꯨꯕ ꯑꯩꯅ ꯑꯅꯤꯁꯨꯕ
ꯑꯥ
ꯅꯪꯅ ꯃꯔꯤ ꯁꯨꯕ
ꯑꯩꯅ ꯃꯔꯤ ꯁꯨꯕ ꯀꯥꯏꯗꯩꯅꯣꯗ ꯑꯩꯗꯤ ꯂꯩꯇ꯭ꯔꯦꯅꯦ ꯌꯨꯝ ꯄꯥꯟꯗ꯭ꯔꯤꯌꯦꯅꯦ ꯑꯩꯗꯤ
ꯌꯥꯝ ꯂꯩꯔꯝꯃꯤ ꯅꯨꯄꯤꯕꯨ ꯋꯥꯔꯤ ꯀꯟꯅ ꯁꯥꯔꯤꯑꯦꯅ ꯇꯥꯏꯗ ꯍꯣꯁꯇꯦꯜ ꯅꯃꯥꯟꯅꯕ ꯑꯃꯅ ꯇꯝꯕꯤꯕ ꯉꯔꯥꯡ꯫
ꯍꯦ ꯍꯦ꯫
ꯒꯦꯝꯒꯨꯝꯕ ꯁꯥꯟꯅ ꯁꯥꯟꯅꯔꯝꯅꯤꯀꯣ ꯍꯧꯖꯤꯛꯇꯤ ꯅꯨꯄꯤ ꯂꯩ ꯅꯨꯄꯤꯕꯨ ꯋꯥꯔꯤ ꯁꯥꯗ꯭ꯔꯗꯤ꫰
ꯍꯣꯏ ꯑꯩꯅꯤ ꯒꯦꯝꯗ ꯀꯟꯅ ꯁꯥꯟꯅꯔꯤꯌꯦ ꯅꯨꯄꯤꯒꯤ ꯋꯥꯈꯜꯗ ꯆꯪꯗꯦ꯫
ꯂꯥꯏ ꯂꯥꯏꯔꯤꯛꯁꯨ ꯀꯟꯅ ꯄꯥꯕ ꯑꯣꯏꯔꯝꯅꯤ ꯂꯥꯏꯔꯤꯛ ꯂꯥꯏꯔꯤꯛ ꯄꯥꯔꯒ ꯑꯃꯨꯛ ꯑꯗꯨꯒ ꯕꯣꯔꯤꯡ ꯆꯨꯔꯨꯗꯦ ꯒꯦꯝ ꯁꯥꯟꯅꯕ ꯑꯩꯈꯣꯏꯁꯦ ꯁꯨꯃꯥꯏꯅ ꯇꯧꯔ ꯂꯥꯛꯑꯦ꯫
ꯑꯁ ꯈꯪꯗꯦꯗ ꯂꯥꯏꯔꯤꯛꯄꯨ ꯄꯥꯅꯤꯡꯗꯔꯦꯗ꯫
ꯂꯥꯏꯔꯤꯛ ꯄꯥꯑꯣ ꯑꯩꯒꯣ ꯅꯣꯏ ꯕꯕꯥꯒ ꯃꯃꯥ ꯈꯣꯏꯗ ꯇꯥꯛꯄꯤꯒꯦ ꯅꯪ ꯂꯥꯏꯔꯤꯛ ꯄꯥꯗ꯭ꯔꯗꯤ꯫
ꯅꯪꯒꯤ ꯅꯪꯒꯤ ꯍꯣꯁꯇꯦꯜꯒꯤ ꯔꯨꯝꯗ ꯑꯩ ꯀꯦꯃꯦꯔꯥ ꯊꯝꯈ꯭ꯔꯕꯅꯤꯀꯣ꯫
ꯑꯩ ꯂꯣꯏꯅ ꯎꯕꯖꯥꯠꯅꯤ ꯁꯤꯗ꯫
ꯎꯗꯦꯅꯦ ꯑꯩꯒꯤ ꯔꯨꯝꯗ ꯀꯦꯃꯦꯔꯥ꯫
ꯍꯣꯏ ꯅꯪ ꯅꯪ ꯋꯥꯔꯤ ꯀꯟꯅ ꯁꯥꯔꯤꯌꯦ ꯅꯣꯏ ꯔꯨꯝꯗ ꯂꯩꯔꯒ꯫
ꯇ꯭ꯔꯥꯟꯁꯄꯦꯔꯦꯟ ꯑꯣꯏꯕꯒꯔꯥ ꯅꯪꯒꯤꯗꯤ ꯀꯦꯃꯦꯔꯥꯗꯣ꯫
ꯍꯣꯏ ꯑꯣꯏꯕꯒꯤꯔ ꯈꯪꯗꯦ꯫
ꯅꯣꯏꯗꯤ ꯃꯤ ꯑꯥ ꯅꯣꯏ ꯐꯦꯃꯤꯂꯤꯗ ꯃꯤ ꯀꯌꯥ ꯁꯨꯕ꯭ꯔ꯫
ꯑꯉꯥꯡꯒꯤ ꯃꯔꯤ꯫
ꯑꯣ꯫ ꯑꯩꯈꯣꯏ ꯑꯩꯈꯣꯏꯁꯨ ꯃꯔꯤꯅꯦ꯫
ꯎ ꯅꯨꯄꯥ ꯀꯌꯥ ꯅꯨꯨꯄꯤ ꯑꯣ ꯑꯩꯈꯣꯏ ꯅꯨꯄꯤ ꯑꯃꯈꯛ꯫
ꯅꯨꯄꯥꯁꯦ ꯈ꯭ꯋꯥꯏꯗꯒꯤ ꯌꯦꯒꯦꯁ꯫ ꯑꯇꯣꯟ ꯑꯇꯣꯟꯝꯕ ꯑꯣ ꯍꯥꯥ꯫
ꯎꯝ ꯅꯣꯏꯒꯤꯔꯣ ꯍꯥꯏꯕ ꯑꯥ ꯑꯣ꯫
ꯌꯪꯒꯦꯁꯅꯦ꯫
ꯅꯪꯅ ꯑꯍꯥꯟ꯫
ꯑꯍꯟ ꯅꯠꯇꯦ ꯑꯩꯅ ꯃꯌꯥꯏ ꯇꯥꯔꯦ꯫
ꯁꯦꯀꯦꯟ꯫
ꯎꯝ ꯁꯦ ꯑꯥ ꯊꯥꯔꯠ ꯇꯥꯔꯦ ꯑꯩ ꯂꯥꯁ ꯁꯦꯀꯦꯟ꯫ ꯃꯌꯥꯏ ꯃꯌꯥꯏꯥ ꯃꯌꯥꯏ ꯇꯥꯔ ꯍꯥꯏꯔꯁꯨ ꯌꯥꯔꯦ꯫ ꯑꯗꯨ ꯑꯗꯨꯒꯤ ꯑꯩꯁꯦ ꯀꯔꯤꯁꯨ꯫ ꯀꯅꯥ ꯑꯗꯕꯅꯦ ꯑꯩꯗꯤ꯫
ꯑꯣ꯫
ꯑꯍꯟꯒ ꯀꯩꯅꯣ ꯌꯦꯡꯒꯦꯁ ꯌꯦꯡꯒꯦꯁꯒꯗꯤ ꯀꯥꯟꯅꯕꯀꯣ ꯃꯣꯏꯗ ꯃꯣꯏꯒꯤ꯫
ꯍꯣꯏ꯫
ꯐꯥꯒꯤ ꯉꯥꯡꯕꯅꯤꯗ꯫
ꯌꯥꯝ ꯇꯨꯝꯅꯤꯡ ꯇꯨꯝꯅꯤꯡꯕ ꯃꯥꯜꯂꯦꯀꯣ ꯅꯪꯒꯤ
ꯈꯣꯟꯖꯦꯜꯗꯣ ꯇꯨꯝꯅꯤꯡꯗꯦꯗ ꯇꯨꯝꯅꯤꯡꯅꯤꯗꯦꯗ
ꯅꯅꯥꯊꯟꯗ ꯂꯩꯕ꯭ꯔꯥ ꯍꯧꯖꯤꯛꯇꯤ
ꯍꯧꯖꯤꯛ ꯍꯧꯖꯤꯛ ꯊꯟꯗ ꯂꯩꯌꯦ ꯏꯃꯥꯟꯅꯕ ꯍꯣꯏ ꯀꯣꯂꯦꯖ ꯂꯣꯏ ꯆꯠꯈ꯭ꯔꯦ
ꯀꯣꯂꯦꯖ ꯅꯪꯗꯤ ꯆꯠꯇ꯭ꯔꯤꯁꯤ ꯀꯔꯤꯒꯤ
ꯑꯩꯈꯣꯏ ꯗꯤꯄꯥꯔꯠꯃꯦꯟꯗꯤ ꯉꯁꯤ ꯀ꯭ꯂꯥꯁ ꯂꯩꯇꯕ
ꯑꯣ ꯂꯩꯇ꯭ꯔꯁꯨ ꯆꯠꯄ ꯌꯥꯗ꯭ꯔꯣ ꯃꯤꯒꯤ ꯃꯤꯒꯤ ꯗꯤꯄꯥꯔꯠꯃꯦꯟꯗ ꯐꯝꯕ ꯌꯥꯗ꯭ꯔꯣ
ꯑꯁꯀ ꯀꯥꯟꯅꯗ ꯕꯗꯨꯅ ꯁꯥꯁꯨ ꯁꯥꯌꯦ
ꯐꯝꯃꯒ ꯃꯣꯏꯒꯤꯗꯣ ꯃꯣꯏ ꯑꯥ ꯀ꯭ꯂꯥꯁ ꯂꯧꯕꯗꯣ ꯇꯥꯕꯒꯤ
ꯑꯁ ꯑꯩꯒꯤꯁꯨ ꯇꯥꯕ ꯇꯟꯕ ꯇꯥꯜꯂꯛ ꯀꯥꯟꯁꯤꯗ ꯀꯔꯤ ꯃꯤꯒꯤ꯫ ꯇꯥꯗꯣꯏꯅꯣ꯫
ꯅꯪ ꯅꯍꯥꯟꯋꯥꯏ ꯀꯣꯂꯦꯖ ꯀꯥꯕꯁꯦ ꯀꯥꯕꯁꯦ ꯏꯁꯀꯤꯞ ꯇꯧꯗꯕꯅꯤ ꯍꯥꯏꯕ ꯈꯪꯉꯦ꯫ ꯑꯗꯣ ꯆꯠꯄ ꯌꯥꯗꯔꯣ ꯅꯣꯏ ꯁꯨꯇꯤ ꯑꯣꯏꯔꯁꯨ ꯑꯗꯨꯝ ꯆꯠꯂꯣꯅꯦ꯫ ꯐꯥꯒꯤ ꯇꯧꯕꯅꯤꯗ꯫ ꯒꯦꯝꯒꯨꯝꯕꯗꯤ ꯁꯥꯟꯅꯕ ꯆꯠꯄ꯭ꯔꯣ ꯅꯨꯡꯊꯤꯜꯗ ꯒꯨꯝꯕ
ꯍꯧꯖꯤꯛꯀꯥꯟꯗꯤ ꯆꯠꯇ꯭ꯔꯦꯗ ꯑꯁ ꯑꯩ ꯏꯁꯥ ꯈꯔ ꯅꯨꯡꯉꯥꯏꯗꯣꯏꯅꯦ
ꯑꯣ ꯅꯥꯕ ꯌꯥꯗꯦꯍꯦ ꯍꯤꯗꯥꯛꯒꯨꯝꯕꯗꯤ ꯆꯥꯗ꯭ꯔꯣ
ꯍꯤꯗꯥꯛ ꯆꯥꯏ ꯍꯤꯗꯥꯛ ꯌꯥꯝ ꯆꯥꯕꯅꯦ ꯆꯥꯃꯟꯕꯒꯤꯔ ꯅꯥꯔꯤꯁꯦ ꯈꯪꯗꯦ